꯭ꯔꯣ
ꯑꯥ ꯍꯜꯂꯣ
ꯀꯝꯗꯧꯔꯤꯒꯦ ꯑꯩ
ꯍꯣꯏ ꯅꯪ ꯍꯪꯖꯤꯛꯇꯪꯁꯨ ꯇꯧꯔꯝꯗ ꯉꯥꯏꯗꯥꯏꯅꯦ
ꯎꯝ
ꯑꯣ ꯑꯗꯨ ꯅꯨꯡꯉꯥꯏ ꯍꯥꯏꯇꯥꯔꯦ
ꯑꯗꯨꯗꯤ ꯕꯗꯤ ꯀꯔꯝ ꯀꯥꯟꯗ ꯍꯟꯗꯣꯏꯕ
ꯑꯣꯁꯦ ꯍꯜꯂꯒꯦꯗꯤ ꯇꯧꯔꯝꯕꯅꯦ ꯑꯗꯨꯕꯨ ꯁꯨꯝ ꯕꯣꯏꯒ ꯋꯥꯔꯤ ꯁꯥꯟꯅꯔꯝꯃꯒ ꯁꯨꯝ ꯂꯩꯦꯔꯃꯤꯅꯤ ꯍꯥꯏꯎ ꯇꯥꯔꯦ ꯑꯗꯨꯅ
ꯎꯝ
ꯕ꯭ꯔꯣꯗꯤ ꯀꯩꯅꯣꯒꯨꯝꯕꯗꯤ ꯍꯥꯏꯗꯤ ꯂꯥꯏꯐꯇ ꯀꯩꯅꯣꯒꯨꯝꯕꯒꯗꯤ ꯊꯦꯡꯅꯈꯤꯕ ꯂꯩꯕ꯭ꯔꯣ ꯕꯦꯗ ꯑꯦꯛꯄꯤꯔꯟꯁꯀꯨꯝꯕ ꯍꯥꯏꯒꯗ꯭ꯔꯥ
ꯄꯔꯤ ꯑꯦꯛꯁꯄꯔꯤꯌꯦꯟꯁꯁ ꯈꯪꯉ ꯇꯣꯏꯅꯕꯨꯗꯤ ꯂꯩꯇꯕꯗꯤ ꯃꯥꯜꯂꯦ
ꯑꯥ
ꯎꯝ ꯏꯃꯥꯟꯅꯕ ꯈꯣꯟꯕ ꯈꯣꯠꯄ ꯀꯩꯅꯣ ꯇꯧꯕ ꯈꯣꯠꯄꯒꯨꯝꯕꯕꯨꯗꯤ ꯃꯔ ꯃꯔ ꯇꯧꯕꯗꯤ ꯊꯦꯡꯅꯕꯅꯤꯀꯣ
ꯑꯥ
ꯑ ꯑꯇꯣꯞꯄ ꯊꯣꯏꯅꯗꯤ ꯊꯦꯡꯅꯖꯕꯗꯤ ꯃꯥꯂꯦ ꯕ꯭ꯔꯣꯒꯔꯤ
ꯎꯝ ꯕ꯭ꯔꯣ ꯌꯥꯝ ꯀꯟꯅ ꯑꯗꯨꯝꯕ ꯐꯠꯇꯕꯗꯤ ꯊꯦꯡꯅꯗꯦ ꯄꯨꯟꯁꯤꯗꯀꯣ ꯑꯗ ꯇꯥꯔꯒꯁꯨ ꯀꯩ ꯍꯥꯏꯅꯤ ꯏꯃꯥꯟꯅꯕ ꯏꯃꯥꯟꯅꯕꯗꯗꯤ ꯍꯣꯏ ꯈꯔ ꯊꯦꯡꯅꯩ ꯏꯃꯥꯟꯅꯕ ꯈꯔ ꯊꯦꯡꯅꯩ ꯍꯥꯏꯕꯥꯊꯛꯇꯗꯤ ꯀꯩꯅꯣ ꯇꯧꯕ ꯍꯥꯏ ꯑ ꯀꯩ ꯍꯥꯏꯅꯤ ꯇ꯭ꯔꯁꯨꯨꯒꯨꯝꯕ ꯂꯩꯅꯕꯗꯨ ꯑꯗꯨ ꯑꯗꯨ ꯃꯗꯤ ꯈꯔꯗꯤ ꯊꯦꯡꯅꯈꯤ ꯑꯗꯨꯒ ꯀꯩ ꯍꯥꯏꯅꯤ ꯃꯤꯒꯤ ꯑꯩꯈꯣꯏꯅ ꯇꯧꯕꯤꯔꯒ ꯀꯩ ꯍꯥꯏꯅꯤ ꯇꯧꯕꯤꯃꯜ ꯈꯪꯗꯕ ꯍꯥꯏꯒꯗ꯭ꯔꯥ ꯁꯨꯝꯕꯁꯨ ꯑꯗꯨꯝ ꯌꯥꯎꯏꯀꯣ
ꯎꯝ ꯌꯥꯎꯋꯦ ꯌꯥꯎꯋꯦ ꯑꯗꯨꯕꯨꯗꯤ ꯑꯗꯨꯝ ꯃꯌꯥꯝ ꯃꯌꯥꯝ ꯃꯔꯛꯇ ꯑꯃ ꯅꯠꯇ ꯃ ꯑꯗꯨꯝ ꯍꯥꯏꯐꯦꯠꯇꯪ ꯌꯥꯎꯒꯟꯕꯅꯦꯕ ꯑꯗꯨꯒꯨꯝꯕꯁꯦ
ꯑ ꯑꯗꯨꯝꯕꯗꯤ ꯈꯔ ꯊꯦꯡꯅꯩ ꯍꯥꯏꯗꯤ ꯑꯩ ꯑꯩꯒꯤ ꯑꯣꯏꯅ ꯑꯩꯒꯤ ꯑꯣꯏꯕ ꯀꯩꯅꯣꯗꯅꯤꯀꯣ ꯍꯥꯏꯗꯤ ꯑꯩꯅ ꯁꯨꯝ ꯊꯦꯡꯅꯔꯛꯄ ꯍꯥꯏꯔꯒꯗꯤ ꯑꯗꯨꯃꯥꯏꯅ ꯈꯔꯗꯤ ꯊꯦꯡꯅꯩ ꯃꯤꯁꯤꯡꯁꯦ ꯍꯥꯏꯇꯥꯔꯦꯀꯣ ꯑꯗꯨ ꯅꯠꯇꯕ꯭ꯔ ꯊꯣꯏꯗꯣꯛꯄꯗꯤ ꯊꯦꯡꯅꯗꯦ
ꯎꯝ ꯑꯩ ꯄꯨꯟꯕꯗ ꯃꯄꯥꯟ ꯐꯣꯡꯅ ꯑꯃꯂ ꯃꯅꯨꯡ ꯍꯣꯡꯅ ꯑꯃ
ꯑꯥ
ꯗꯝꯕ
ꯎꯝ ꯏꯃꯥꯟꯅꯕꯗꯤ ꯃꯈꯟ ꯃꯈꯟꯗꯤ ꯌꯥꯝ ꯊꯦꯡꯅꯩ ꯊꯦꯡꯅꯕ ꯍꯥꯏꯗꯤ ꯀꯩꯅꯣ ꯇꯧꯕꯁꯨ ꯌꯥꯝ ꯊꯦꯡꯅꯩ ꯍꯥꯏꯗꯤ ꯀꯩ ꯍꯥꯏꯅꯤ ꯑꯌꯥꯝ ꯖꯦꯂꯤꯁ ꯀꯥꯕꯩꯃꯥꯟꯅꯕꯁꯦ ꯑꯗꯨꯝ ꯊꯦꯡꯅꯩꯀꯣ ꯑꯗꯨꯕꯨ ꯀꯩꯅꯣ ꯑꯣꯏꯕꯔꯣꯝꯗꯗꯤ ꯌꯥꯝ ꯐꯩ ꯄꯣꯖꯤꯇꯤꯕ ꯑꯣꯏꯕ ꯋꯦꯔꯣꯝꯗ ꯆꯠꯅꯕꯗꯨꯗꯤ ꯌꯥꯝ ꯐꯩ ꯐꯠꯇꯕꯔꯣꯝꯗꯗꯤ ꯑꯃꯨꯛ ꯑꯠꯇꯦ ꯑꯗꯣ ꯃꯅ ꯅꯗꯤ
ꯑꯗꯨꯝꯕꯁꯨ ꯑꯗꯨꯝ ꯌꯥꯎꯏꯤ ꯂꯥꯏꯐꯁꯦ ꯑꯗꯨꯝꯕ ꯁꯨꯝ ꯊꯦꯡꯅꯗꯤ ꯊꯦꯡꯅꯒꯟꯕꯖꯥꯠꯅꯤ ꯍꯥꯏꯗꯤ ꯊꯦꯡꯅꯔꯣꯏꯁꯨ ꯌꯥꯗꯕꯖꯥꯠꯅꯤ
ꯎꯝ ꯑꯗꯨꯝ ꯃꯁꯥꯅ ꯂꯥꯏꯟ ꯇꯝꯃꯕꯅꯦꯕ
ꯑꯥ ꯍꯥꯏꯗꯤ ꯃꯤꯉꯣꯟꯗ ꯀꯜꯂꯛꯄ ꯃꯤꯍꯧꯕ ꯍꯥꯏꯁꯤ ꯃꯤꯒꯤ ꯃꯒꯨꯟꯗ ꯑꯗꯨꯝ ꯌꯥꯎꯖꯔ ꯂꯩꯔꯕꯅꯦꯕ
ꯎꯝ ꯃꯥ ꯐꯐꯕꯁꯨ ꯊꯦꯡꯅꯅꯤ ꯐꯠꯇꯕꯁꯨ ꯊꯦꯡꯅꯅꯤ ꯂꯥꯏꯐꯀꯤ ꯑꯦꯛꯁꯄꯤꯔꯤꯌꯦꯟꯁꯇꯨꯝ ꯌꯥꯎꯗꯧꯔꯛꯄꯅꯦꯕ
ꯍꯗꯦ ꯃꯥꯗꯦ
ꯕ꯭ꯔꯣꯗꯨꯗꯤ ꯃꯈꯥ ꯇꯥꯔꯛꯄꯗꯤ ꯀꯩꯀꯩ ꯇꯧꯒꯦ ꯈꯜꯂꯤꯒꯦ
ꯑꯣ ꯃꯈꯥ ꯇꯥꯕꯁꯦ ꯑꯦꯛꯖꯥꯝꯒꯨꯝꯕ ꯁꯨꯝ ꯇ꯭ꯔꯥꯏ ꯇꯧꯒꯦꯅꯗꯤ ꯈꯜꯂꯤ ꯁꯨꯝ ꯗ꯭ꯔꯤꯝꯒꯨꯝꯕ ꯑꯝ ꯂꯩ ꯑꯗꯨꯨꯝꯕ ꯁꯨꯝ ꯉꯝꯕ ꯉꯝꯗꯕꯗꯨꯅ ꯅꯠꯇꯕ ꯇ꯭ꯔꯥꯏ ꯇꯧꯔꯝꯒꯦꯗꯤ ꯈꯜꯂꯦ ꯍꯥꯏꯗꯤ ꯑꯦꯠ ꯂꯤꯁ ꯑꯩ ꯇ꯭ꯔꯥꯏ ꯇꯧꯖꯔꯝꯃꯦ ꯥꯕꯨ ꯐꯥꯏ ꯇ ꯔꯣꯝꯕꯕ ꯅꯗꯤ ꯐꯥꯏ ꯇꯗꯅ
ꯃꯥꯅꯤ ꯃꯥꯅꯤ ꯀꯣꯟꯅ ꯀꯩꯝ ꯇꯧꯔꯝꯗꯕꯖꯥꯔ ꯂꯩꯔꯤ ꯁꯔꯨꯛꯄꯨꯗꯤ ꯑꯣꯏꯗ꯭ꯔꯒꯁꯨ ꯇ꯭ꯔꯥꯏꯗꯨꯗꯪꯗꯤ ꯇꯧꯔꯝꯕꯅꯗꯤ ꯐꯩꯌꯦꯕ
ꯑꯥ ꯑꯩ ꯑꯩ ꯁꯤꯐꯧꯗꯤꯤ ꯇꯧꯖꯔꯝꯅꯤ ꯍꯥꯏꯕꯝꯗꯤ ꯏꯁꯥꯗ ꯆꯥꯎꯊꯣꯛꯆꯅꯤ ꯑꯣꯏꯗꯅ
ꯎꯝ ꯃꯥꯅꯤꯦ ꯃꯥꯅꯤꯦ
ꯑꯩꯅꯕꯨ ꯁꯤ ꯂꯩꯗꯅ ꯍꯥꯏꯗꯤ ꯁꯝꯊꯤꯡ ꯏꯁ ꯀꯩꯅꯣ ꯕꯦꯇꯔ ꯗꯦꯟ ꯑꯦꯅꯥꯊꯤꯡ ꯍꯥꯏꯕ ꯑꯃ ꯂꯩꯗꯅ ꯁꯝꯊꯤꯡ ꯏꯁ ꯕꯦꯇꯔꯗꯤ ꯅ ꯆꯤꯡ ꯍꯥꯏꯕ ꯑꯝꯇ ꯂꯩꯗꯅ
ꯑ ꯃꯥꯅ ꯂꯩ ꯂꯩꯅꯦ ꯁꯦꯝꯗꯧꯗꯕꯨꯗꯤ ꯈꯤꯇꯪ ꯑꯃꯗ ꯑꯣꯏꯔꯁꯨ ꯇꯧꯔꯝꯕꯅ ꯐꯩꯌꯦ ꯑꯗꯣ
ꯑꯥ ꯑꯗꯨꯃꯥꯏꯅ ꯈꯜꯂꯤꯕ꯭ꯔꯣ ꯍꯥꯏꯗꯤ ꯇ꯭ꯔꯥꯏꯗꯤ ꯇꯧꯔꯝꯒꯦ ꯍꯥꯏꯗꯤꯀꯣ ꯍꯣꯏ ꯕꯤꯐꯣꯔ ꯀꯩꯅꯕꯨꯧ ꯌꯧꯗ꯭ꯔꯤꯉꯩꯗ ꯊꯥꯔꯇꯤ ꯐꯁꯤ ꯌꯧꯗ꯭ꯔꯤꯉꯩꯗꯗꯤ ꯑꯗꯨꯃꯥꯏꯅ ꯑꯃꯗꯤ ꯉꯝꯕ꯭ꯔꯅ ꯌꯦꯡꯒꯦꯗꯤ ꯈꯂꯦ
ꯎꯝ ꯐꯩꯌꯦ ꯑꯗꯨꯝ ꯇ꯭ꯔꯥꯏ ꯇꯧꯁꯟꯕꯗꯨꯅ
ꯑꯥ
ꯑꯩꯒꯤꯁꯨ ꯑꯗꯨꯝ ꯂꯥꯏꯔꯤꯛ ꯇꯝꯕꯁꯦ ꯂꯣꯏꯁꯤꯜꯂꯒ ꯀꯔꯤ ꯀꯩꯅꯣ ꯊꯕꯛ ꯊꯤꯂꯤꯕ ꯇꯧꯔꯒ ꯏꯁꯥꯅꯇꯅꯤ ꯄꯥꯝꯃꯕꯗꯣ ꯊꯨꯡꯅ ꯌꯧꯅꯕꯅ ꯍꯣꯠꯅꯔꯤ
ꯌꯥꯏ ꯌꯥꯏ ꯕ꯭ꯔꯣ ꯍꯣꯠꯅꯒꯗꯕꯅꯤ ꯑꯗꯨꯝ ꯕ꯭ꯔꯣ ꯍꯥꯏꯖꯧ ꯍꯥꯏꯔꯗꯤ ꯕ꯭ꯔꯣ ꯍꯥꯏꯗꯤ ꯑꯗꯨꯝ ꯕ꯭ꯔꯣ ꯕ꯭ꯔꯣꯅ ꯍꯧꯖꯤꯛ ꯄꯤꯖꯤ ꯇꯧꯕꯗꯣ
ꯑꯥ
ꯑꯗꯨꯗ ꯑꯗꯨꯝ ꯍꯥꯏꯗꯤ ꯃꯔꯛꯇ ꯃꯇꯝ ꯁꯪꯉꯗꯤ ꯑꯗꯨꯝ ꯇꯧꯁꯟꯕ ꯍꯥꯏꯗꯤ ꯀꯩ ꯀꯩ ꯇꯧꯕ ꯌꯥꯒꯦ ꯑꯗꯨꯝ ꯌꯦꯡꯁꯤꯟꯕꯀꯣ ꯍꯥꯏꯗꯤ ꯁꯤ ꯂꯣꯏꯔꯒ ꯇꯧꯒꯦ ꯈꯣꯠꯀꯦ ꯍꯥꯏꯕꯗꯨꯗꯤ ꯃꯇꯝ ꯌꯥꯝ ꯃꯥꯡꯉꯦꯕ ꯑꯩꯈꯣꯏꯁꯨ ꯍꯧꯖꯤꯛꯀꯥꯟ
ꯃꯥꯡꯉꯦ ꯃꯥꯡꯉꯦ ꯍꯥꯟꯅ ꯃꯇꯝꯗꯨ ꯃꯇꯝꯗꯨ ꯌꯧꯗ꯭ꯔꯤꯀꯥꯟꯗ ꯈꯜꯍꯧꯒꯗꯕꯅꯦꯕ
ꯑꯥ ꯍꯥꯟꯅ ꯐꯖꯅ ꯄ꯭ꯂꯥꯟ ꯇꯧꯔꯒ ꯇꯧꯕꯅ ꯐꯩꯌꯦꯕ
ꯄ꯭ꯂꯥꯟ ꯇꯧꯗ꯭ꯔꯀꯥꯟꯗ ꯈꯨꯗꯛꯇ ꯇꯧꯕꯗꯨꯗꯤ ꯋꯥ ꯃꯇꯝ ꯃꯥꯡꯉꯤ ꯑꯗꯩ ꯀꯩꯅꯣ ꯑꯣꯏ ꯑꯣꯏꯁꯨ ꯑꯣꯏꯒꯟꯗꯦꯕ
ꯃꯥꯅꯦ ꯃꯥꯅꯦ ꯑꯗꯨꯒ ꯑꯗꯒꯤ ꯆꯍꯤ ꯌꯥꯝꯖꯜꯂꯛꯄ ꯍꯥꯏꯕꯅꯤꯅ ꯌꯨꯝꯒꯤ ꯄ꯭ꯔꯦꯁꯔꯁꯦ ꯑꯗꯨꯝ ꯀꯝꯄꯜꯁꯔꯤ ꯂꯥꯛꯇꯧ ꯂꯩꯔꯦꯗꯅ
ꯎꯝ ꯂꯥꯛꯇꯣꯏꯅꯤ ꯂꯥꯛꯇꯣꯏꯅꯤ
ꯆꯤꯉꯩ ꯈꯣꯠꯇ꯭ꯔꯤꯉꯩꯗ ꯑꯗꯨꯝ ꯌꯦꯡꯍꯧꯕ ꯕ꯭ꯔꯣ ꯑꯩꯕꯨ ꯑꯩꯈꯣꯏ ꯕ꯭ꯔꯣꯗ ꯍꯥꯏꯖꯧꯅ ꯁꯖꯦꯁꯟ ꯇꯧꯕ ꯍꯥꯏꯔꯒꯗꯤ ꯀꯤꯀꯣ
ꯎꯝ ꯌꯥꯝ ꯐꯕ ꯁꯩ ꯁꯖꯦꯁꯟ ꯕ꯭ꯔꯣꯅ ꯄꯤꯕꯤꯔꯤꯁꯦ
ꯑꯩꯈꯣꯏ ꯃꯇꯝꯗꯁꯨ ꯍꯥꯏꯗꯤ ꯄꯤꯕꯤꯔꯛꯅꯕ ꯂꯩꯇꯦ ꯍꯥꯏꯇꯥꯔꯦ ꯁꯦꯡꯅ ꯍꯥꯏꯔꯕꯗ ꯑꯗꯨꯝ ꯍꯥꯏꯗꯤ ꯑꯩꯈꯣꯏꯅ ꯑꯗꯨꯝ ꯑꯦꯛꯁꯄꯔꯤꯦꯟꯁꯇꯨꯅ ꯁꯨꯝ ꯊꯦꯡꯅꯔꯛꯄꯒꯤ ꯈꯪꯕꯩ ꯋꯥꯅꯤꯀꯣ ꯑꯗꯨꯒ ꯍꯥꯏꯗꯤ ꯀꯦꯔꯤꯌꯔꯒꯤ ꯃꯇꯥꯡ ꯀꯦꯔꯤꯌꯔ ꯑꯃ ꯐꯖꯅ ꯆꯠꯀꯦ ꯍꯥꯏꯇꯥꯥꯔꯒꯗꯤ ꯍꯥꯟꯅ ꯐꯖꯅ ꯏꯁꯥꯅ ꯄ꯭ꯂꯥꯟ ꯇꯧꯕ ꯑꯃ ꯆꯪꯉꯦꯕ
ꯎꯝ ꯃꯥꯅꯤ ꯃꯥꯅꯤ ꯄ꯭ꯂꯥꯟ ꯇꯍꯧꯗ꯭ꯔꯒꯗꯤ ꯑꯗꯨꯝ ꯌꯥꯗꯕꯅꯦꯕ
ꯑ ꯌꯥꯗꯦ ꯍꯥꯏꯗꯤ ꯄ꯭ꯂꯥꯟ ꯌꯥꯎꯗ꯭ꯔꯒꯗꯤ ꯁꯅ ꯍꯥꯏꯅꯕꯁꯨ ꯂꯩꯗꯅ ꯑꯦꯝ ꯌꯥꯎꯗ꯭ꯔꯒꯗꯤ ꯄꯥꯟꯗꯦ ꯈꯣꯠꯇꯦꯒ ꯍꯥꯏꯅꯕ ꯑꯃꯁꯨ ꯂꯩꯗꯅ
ꯎꯝ ꯄꯟꯊꯨꯡꯗꯣ ꯂꯩꯇ꯭ꯔꯒꯗꯤ
ꯃꯥꯅꯤ ꯄꯟꯊꯨꯡꯐꯝ ꯑ ꯂꯩꯕ ꯑꯃꯇ ꯁꯨꯝ ꯆꯠꯄ ꯍꯥꯏꯕꯗꯤ ꯑꯗꯨꯗꯤ ꯀꯥꯟꯅꯕ ꯑꯣꯏꯗꯦꯕ ꯅꯠꯇ꯭ꯔꯥ
ꯎꯝ ꯄꯟꯊꯨꯡ ꯂꯩꯗꯨꯅ ꯑꯔꯩꯕ ꯑꯃꯗ ꯑꯗꯨꯝ ꯆꯠꯄ ꯑꯗꯨ ꯀꯥꯟꯅꯗꯦ ꯍꯟꯁꯤꯡꯅ ꯍꯥꯏꯅꯕꯗꯨ
ꯑꯩꯈꯣꯏꯁꯨ ꯍꯧꯖꯤꯛꯇ ꯆꯍꯤ ꯂꯣꯏ ꯍꯦꯟꯇꯣꯛꯑꯀꯥꯟꯗ ꯍꯥꯏꯗꯤ ꯍꯦꯟꯇꯣꯛꯄꯕꯨꯗꯤ ꯍꯦꯟꯇꯣꯛꯇꯦ ꯑꯗꯨ ꯑꯣꯏ ꯇꯥꯔꯁꯨ ꯃꯇꯝ ꯊꯦꯡꯉꯀꯥꯟꯗ ꯈꯪꯉꯛꯄꯗꯣ ꯔꯤꯌꯜꯂꯥꯏꯁ ꯇꯧꯖꯔꯛꯄꯗꯨ
ꯑꯗꯨ ꯕ꯭ꯔꯣ ꯍꯧꯖꯤꯛꯀꯥꯟꯁꯤꯕꯨ ꯑꯏꯪ ꯑꯁꯥꯁꯦ ꯀꯃꯥꯏꯅ ꯇꯧꯔꯤꯒꯦ
ꯕ꯭ꯔꯣ ꯍꯧꯖꯤꯛꯀꯥꯟꯁꯦ ꯀꯩ ꯍꯥꯏꯔꯨꯔꯅꯤ ꯁꯥꯕꯅꯗꯤ ꯍꯦꯜꯂꯦ ꯍꯥꯏꯇꯥꯔꯦꯅꯦ ꯅꯣꯡꯒꯤ ꯁꯨꯡꯆꯨ ꯆꯨꯗ꯭ꯔꯕꯅꯤꯅ ꯑꯁꯥꯕꯔꯣꯝꯗ ꯂꯩꯔꯦ ꯍꯥꯏꯇꯥꯔꯦ ꯍꯛꯆꯥꯡꯁꯦ ꯑꯏꯪꯕꯗꯤ ꯀꯌꯥ ꯑꯣꯏꯗ꯭ꯔꯦ ꯕ꯭ꯔꯣ ꯍꯣꯏꯗꯤ ꯈꯔ ꯏꯉꯝꯕꯁꯨ ꯌꯥꯏꯅ ꯆꯤꯡ ꯃꯅꯥꯛꯅꯤꯅ
ꯑꯁ ꯍꯥꯏꯖꯕ ꯋꯥꯅꯤ ꯑꯗꯨꯝ ꯁꯥꯏꯗ
ꯆꯤꯡꯗꯒꯤ ꯅꯨꯡꯁꯤꯠ ꯑꯌꯤꯡꯕꯒ ꯁꯤꯠꯊꯔꯛꯇ꯭ꯔꯣ ꯍꯥꯏꯗꯤ ꯆꯤꯡ ꯃꯅꯥꯛꯛꯇ ꯑꯣꯏꯕꯒꯤ ꯂꯥꯛꯇꯕ꯭ꯔꯥ
ꯎꯝ ꯑꯗꯨꯕꯨꯗꯤ ꯑꯗꯨꯝ ꯅꯨꯡꯁꯤꯠꯄꯨꯗꯤ ꯈꯔꯒ ꯁꯤꯠꯂꯛꯏ ꯑꯗꯣ ꯃꯅꯨꯡꯗꯗꯤ ꯑꯃꯨꯛ ꯅꯨꯡꯁꯥꯗꯨꯅ ꯐꯨꯊꯕꯗ ꯍꯦꯟꯈꯤꯕꯗꯨꯅ ꯑꯣꯝꯕꯗꯣ
ꯑꯥ
ꯃꯄꯥꯟ ꯊꯣꯛꯑꯕꯨꯗꯤ ꯈꯔꯕꯨꯗꯤ ꯈꯔ ꯅꯨꯡꯁꯤꯠ ꯑꯏꯪꯕꯒꯨꯝꯕ ꯈꯔ ꯁꯤꯠꯂꯤꯀꯣ
ꯎꯝ ꯕ꯭ꯔꯣ ꯍꯣꯏꯒꯤꯗꯤ ꯑꯗꯨꯝ ꯀꯩꯅꯣ ꯃꯅꯨꯡꯗ ꯀꯦꯝꯄꯁ ꯃꯅꯨꯡꯗ ꯑꯗꯨꯝ ꯎ ꯋꯥꯁꯤ ꯑꯗꯨꯝ ꯐꯖꯅ ꯍꯧꯕꯅꯤꯅ ꯑꯗꯨꯗꯤ ꯑꯗꯨꯝ ꯈꯪꯁꯤ ꯀꯩꯀ ꯂꯥꯡꯕ ꯈꯣꯠꯄꯒꯤꯗꯨꯅ ꯅꯨꯡꯉꯥꯏꯔꯝꯒꯅꯤꯗ
ꯑꯗꯨꯒꯤꯕꯨꯗꯤ ꯍꯥꯡꯆꯤꯛ ꯂꯥꯡꯐꯝꯕꯨꯗꯤ ꯈꯔꯗꯤ ꯂꯩꯕꯣ
ꯑꯥ ꯑꯗꯨꯒ ꯕ꯭ꯔꯣ
ꯑꯥ
ꯂꯣꯏꯗꯤ ꯀꯩꯅꯣꯒꯨꯝꯕꯗꯤ ꯂꯩꯕ꯭ꯔꯥ ꯁ꯭ꯋꯤꯝꯃꯤꯡ ꯄꯨꯜꯒꯨꯝꯕꯗꯤ ꯂꯩꯕ꯭ꯔꯥ ꯃꯅꯨꯡꯗ
ꯁ꯭ꯋꯤꯃꯤꯡ ꯄꯨꯜꯒꯨꯝꯕ ꯀꯁꯤꯗꯤ ꯊꯝꯗ꯭ꯔꯦ ꯃꯣꯏꯁꯦ ꯑꯗꯨꯃ ꯊꯝꯃꯗꯤ ꯅꯨꯡꯉꯥꯏꯅꯤ ꯍꯥꯏꯔꯤꯕꯝꯅꯤꯗꯤ
ꯃꯣꯏꯒꯤ ꯃꯃꯥꯡꯗ ꯑꯃ ꯀꯩꯅꯣꯒꯤ ꯒꯥꯔꯤ ꯂꯩꯕꯗꯨꯒꯤ ꯃꯃꯥꯡꯗ ꯑꯃ ꯂꯩꯗꯅ
ꯑꯥ
ꯑꯗꯨꯒꯤꯗ ꯑꯗꯨꯗꯤꯠ ꯕꯣꯠꯀꯨꯝꯕꯗꯤ ꯁꯧꯕ ꯌꯥꯝ ꯃꯥꯜꯂꯦꯀꯣ
ꯑꯗꯨ ꯀꯩꯅꯣ ꯑꯗꯨꯝ ꯊꯝꯕ ꯊꯔꯣꯒꯨꯝꯕꯩ ꯀꯩ ꯃꯣꯏ ꯊꯥꯖꯤꯟꯕ ꯊꯥꯕꯅꯤꯗ ꯑꯗꯨꯝ ꯀꯩꯅꯣ ꯕꯣꯠꯀ ꯍꯥꯏꯔꯗꯤ ꯁꯦꯡꯗꯣꯛꯄꯩ ꯈ ꯇꯧꯕ ꯋꯥꯅꯤ ꯃꯔꯛ ꯃꯔꯛꯇꯒ ꯇꯧꯕ ꯋꯥꯅꯤ
ꯏꯁꯇꯨꯗꯦꯟꯒꯤꯗꯤ ꯊꯧꯕ ꯈꯣꯠꯄ ꯑꯗꯨ ꯀꯩꯝ ꯌꯥꯗꯦꯕꯀꯣ
ꯑꯥ ꯑꯗꯩ ꯑꯗꯨꯗ ꯊꯝꯃꯒꯁꯨ ꯂꯩꯇꯦꯕ ꯑꯗꯨ ꯀꯩꯁꯨ ꯑꯗꯨꯝ ꯃꯔꯛ ꯃꯔꯛꯇ ꯁꯦꯡꯗꯣꯛꯄꯩꯒ ꯄꯨꯔꯛꯑꯒ ꯀꯩꯅꯣ ꯇꯧꯕꯅꯦꯕ
ꯑꯣ ꯀꯣꯏꯅꯒ ꯆꯠꯄꯒꯗꯤ ꯑꯗꯨꯝ ꯊꯧꯕ ꯈꯣꯠꯄꯗ ꯑꯗꯨꯝ ꯊꯦꯡꯅꯕꯗꯤ ꯌꯥꯎꯕꯀꯣ
ꯑꯣ ꯑꯗꯨꯅ ꯃꯃꯥꯡꯗꯧꯔꯝꯅꯤ ꯍꯧꯖꯤꯛꯀꯥꯟꯒꯗꯤ ꯁꯨꯕꯨ ꯄꯨꯔꯛꯈꯤꯗ꯭ꯔꯦ ꯁꯨꯝꯄꯣꯠꯀꯅꯤ
ꯕ꯭ꯔꯣꯗꯤ ꯃꯌꯥꯝꯗꯤ ꯁꯛꯈꯪ ꯃꯥꯏꯈꯪꯅꯕꯗꯤ ꯂꯩ ꯂꯩꯔꯒꯦ
ꯁꯛꯈꯪ ꯃꯥꯏꯈꯪ ꯃꯁꯦ ꯁꯤ ꯁꯤꯗꯔꯥ
ꯑ ꯑꯃ ꯍꯦꯛꯇ ꯑꯩ ꯕ꯭ꯔꯣꯟꯅ ꯑꯗꯨꯝꯝ ꯀꯣꯏꯅ ꯑꯗꯨꯝ ꯍꯥꯏꯔꯛꯑꯣ ꯍꯥꯏꯗꯤ ꯁꯤꯗ ꯈꯣꯠꯇꯗꯤ ꯍꯥꯏꯔꯨꯅꯨ ꯍꯥꯏꯗꯤ ꯀꯩꯅꯣꯅꯤ ꯅꯪ ꯐꯂꯤꯅꯒꯣ
ꯑꯥ ꯑꯗꯨꯝ ꯁꯤꯗ ꯁꯤꯗ ꯑꯗꯨꯝ ꯈꯔꯗꯤ ꯂꯩꯔꯦ ꯑꯅꯅ ꯃꯈꯣꯏꯗꯨꯅ ꯆꯥꯛꯁꯃꯤꯟꯅꯔꯛꯄ ꯀꯩꯅꯣ ꯀꯩꯅꯣ ꯇꯧꯃꯤꯟꯅꯔꯛꯄ ꯈꯣꯠꯄ ꯇꯧꯕ ꯑꯗ ꯋꯥꯔꯤ ꯁꯥꯟꯅꯔꯛꯄ
ꯑꯥ ꯕ꯭ꯔꯣꯒꯤ ꯀꯩꯅꯣꯒꯨꯝꯕꯗꯤ ꯁꯥꯟꯅꯕ ꯐ꯭ꯔꯦꯟ ꯁꯥꯔꯀꯜꯒꯨꯝꯕꯗꯤ ꯌꯥ ꯌꯥꯎꯗꯕ꯭ꯔꯥ
ꯑꯩꯒꯤ ꯐ꯭ꯔꯦꯟ ꯑꯃꯅ ꯁꯤꯗ ꯀꯩꯅꯣ ꯃꯥ ꯃꯥꯅ ꯃꯥꯒꯤ ꯊ꯭ꯔꯨꯗꯩ ꯆꯪꯉꯛꯄꯅꯤ ꯑꯩ
ꯑꯣ
ꯑꯗꯨ ꯅꯠꯇ ꯍꯧꯖꯤꯛꯄꯨꯗꯤ ꯑꯗꯨꯝ ꯑꯩꯒꯤ ꯐ꯭ꯔꯦꯟ ꯁꯥꯔꯀꯜꯗꯩꯗꯤ ꯃꯣꯏ ꯑꯅꯤꯕꯨꯗꯤ ꯌꯥꯎꯔꯤꯕ
ꯑꯥ
ꯃꯈꯈꯣꯏ ꯁꯤ ꯍꯣꯁꯇꯦꯜ ꯂꯩꯅꯤ ꯄꯨꯟꯅ
ꯑꯣ ꯣꯗꯤ ꯔꯣ ꯂꯥꯏꯍꯥꯛ ꯄꯥꯕ ꯂꯣꯏꯔꯒ ꯑꯗꯨꯝ ꯇꯧꯊꯔꯦ ꯅꯣꯡꯃ ꯅꯣꯡꯃꯒꯤ ꯑꯗꯨꯝ ꯄꯊꯥꯕ ꯑꯣꯏꯅ
ꯑꯣꯖꯥ ꯑꯣꯏꯅ ꯉꯍ ꯀꯨꯝꯕ
ꯕ꯭ꯔꯣ ꯍꯧꯖꯤꯛꯇꯤ ꯑꯦꯛꯖꯥꯝꯗꯤ ꯀꯨꯏꯗꯕꯅꯤꯅ ꯕ꯭ꯔꯣ ꯌꯥꯝ ꯀꯟꯅꯗꯤ ꯄꯥꯕ꯭ꯔꯥ ꯅꯠꯇ꯭ꯔꯒ ꯑꯗꯨꯝ ꯍꯥꯏꯗꯤ ꯆꯥꯎ ꯇ ꯃꯔꯨꯑꯣꯏꯕ ꯈꯛ ꯌꯦꯡꯉꯒ ꯇꯧꯕ꯭ꯔꯥ ꯀꯃꯥꯏꯅ ꯇꯧꯋꯤ ꯌꯥꯝꯌꯥꯟ ꯏꯁꯇꯦꯖ ꯂꯩꯇꯅꯕ ꯑꯣꯏꯅ ꯇꯧꯕ꯭ꯔꯥ ꯅꯠꯇ꯭ꯔꯒ ꯑꯗꯨꯝ ꯈꯔ ꯑꯦꯛꯖꯥꯝ ꯌꯥꯒꯤ ꯀꯟꯅ ꯄꯥꯕꯤꯗꯣ ꯇꯧꯕ꯭ꯔꯥ ꯀꯔꯝꯕ ꯃꯑꯣꯡꯗ ꯑꯣꯏꯅ ꯇꯧꯔꯤ ꯑꯦꯄ꯭ꯔꯣꯁ
ꯂꯥꯏꯔꯤꯛꯁꯦ ꯑꯗꯨꯝ ꯀꯩꯅꯣ ꯌꯥꯝ ꯀꯥ ꯍꯦꯟꯖꯟꯅ ꯑꯍꯤꯡ ꯃꯇꯨꯡꯗꯕꯨ ꯄꯥꯕꯗꯨꯁꯨꯕꯨꯖꯤꯛ ꯇꯧꯗꯦ ꯑꯗꯣ ꯆꯥꯡ ꯑꯃꯝꯗ ꯑꯗꯨꯝ ꯄꯥꯏ ꯍꯥꯏꯇꯥꯔꯦ
ꯑꯥ
ꯉ ꯉ ꯄꯣꯊꯥꯗꯤꯦ ꯉꯥꯡ ꯉ ꯄꯣꯊꯥꯗꯦ ꯉ ꯄꯥꯅꯤ ꯑꯗꯨ ꯌꯥꯝ ꯏꯁꯥꯗ ꯌꯥꯝ ꯀꯦꯌꯔ ꯇꯧꯍꯟꯕꯁꯨ ꯌꯥꯗꯦꯅ
ꯃꯥꯟꯗꯤ ꯑꯥ ꯑ ꯕ꯭ꯔꯣ ꯀꯩꯅꯣꯒꯨꯝꯕꯗꯤ ꯇꯧꯕ꯭ꯔꯣ ꯑꯥꯏꯗꯤ ꯑ ꯕ꯭ꯔꯣꯏꯒꯤ ꯐꯦꯟꯖꯤꯡꯒꯗꯤ ꯗꯤꯁꯀꯁꯟꯒꯨꯝꯕ ꯑꯗꯨꯝꯕꯒꯗꯤ ꯑꯗꯨꯝ ꯇꯧꯅꯕ꯭ꯔꯣ
ꯗꯤꯁꯀꯁꯟꯖꯦ ꯑꯈꯣꯏ ꯁꯤꯗꯗꯤ ꯑꯃꯨ ꯁꯞꯖꯦꯛꯁꯦ ꯃꯥꯅꯔꯛꯇꯦꯕ ꯊꯥꯗꯣꯏꯁꯦ ꯑꯗꯨꯅ ꯌꯥꯝ ꯀꯟꯅ ꯗꯤꯁꯀꯁꯟꯒꯤ ꯊꯣꯏꯅꯗꯤ ꯇꯧꯗ꯭ꯔꯦ ꯃꯥꯏ ꯃꯥꯏ ꯁꯞꯖꯦꯛ ꯆꯨꯁ ꯇꯧꯅꯔꯒ ꯊꯥꯗ ꯗꯣꯏꯅꯦꯕ ꯑꯗꯨꯅ
ꯑꯥ
ꯑꯗꯨꯝ ꯑꯣꯟꯂꯥꯏꯟꯗ ꯀꯩꯗ ꯀ꯭ꯂꯥꯁ ꯈꯔ ꯌꯥꯎꯕꯗꯨ ꯑꯗꯩ ꯑꯗꯨꯗ ꯗꯤꯁꯀꯁꯟ ꯇꯧꯕꯒꯨꯝꯕ ꯑꯗꯨ ꯃꯉꯥꯏ
ꯑꯣ ꯅꯟ ꯕꯔꯣ ꯒꯤꯗꯨꯝ ꯁꯦꯜꯁ ꯏꯁꯇꯗꯤ ꯑꯗꯨꯝ ꯇꯧꯖꯔꯦꯕꯀꯣ
ꯑꯥ ꯑꯥ ꯀꯣꯂꯦꯖꯀꯤ ꯑꯦꯛꯖꯥꯝꯗꯕꯨꯗꯤ ꯑꯗꯨꯝ ꯐꯦꯔꯠ ꯒ꯭ꯔꯨꯞ ꯏꯁ꯭ꯇꯗꯤ ꯇꯧꯕ ꯌꯥꯕ ꯄꯨꯟ ꯃꯥꯟꯅꯕꯅꯤꯅ ꯑꯗꯨ ꯁꯤꯗꯗꯤ ꯑꯃꯨꯛ ꯑꯤꯟꯇ꯭ꯔꯥꯟꯁꯇꯗꯤ ꯑꯃꯨꯛ ꯇꯣꯉꯥꯟ ꯇꯣꯉꯥꯟ ꯁꯕꯖꯦꯛꯇꯣ ꯈꯦꯠꯅꯔꯛꯄꯅꯤꯅ
ꯑꯗꯨꯗꯤ ꯀꯅꯣ ꯇꯧꯗꯣꯔꯤꯅꯦꯀꯣ ꯏꯃꯥꯟꯅꯕ ꯏꯃꯥꯟꯅꯕꯤ ꯈꯔꯗꯤ ꯑꯗꯨꯝ ꯇꯣꯉꯥꯟ ꯇꯣꯉꯥꯟ ꯂꯥꯏꯟ ꯆꯠꯅꯒꯤꯗꯣꯔꯤꯕ ꯅꯠꯇ꯭ꯔꯥ
ꯑ ꯑꯗꯨꯝ ꯃꯁꯥꯏ ꯃꯁꯥꯏ ꯂꯥꯏꯟꯅꯤ ꯆꯠꯅꯒꯤꯗꯣꯏꯁꯦ ꯑꯌꯥꯝꯕꯅ
ꯑꯗꯨꯕꯨꯗꯤ ꯍꯈꯣꯏꯗ ꯃꯇꯝ ꯃꯇꯝꯒꯤ ꯀꯩꯅꯣ ꯍꯥꯏꯇꯥꯔꯦꯅꯦ ꯅꯠꯇ꯭ꯔꯥ
ꯎꯝ ꯗꯨꯏꯝ ꯀꯩꯅꯣꯅꯤꯗ ꯍꯥꯅ ꯍꯥꯟꯅꯏ ꯃꯁꯥꯏ ꯃꯁꯥ ꯂꯥꯏꯅ ꯆꯠꯅꯒꯤꯅꯦ ꯑꯅꯧꯕ ꯑꯃꯨ ꯑꯅꯧꯕ ꯃꯔꯨꯞ ꯃꯌꯥꯝ ꯑꯃꯨ ꯂꯥꯛꯀꯅꯤ
ꯃꯥꯅꯦ ꯃꯥꯟ ꯅꯧꯕ ꯈꯥꯕꯨ ꯆꯠꯈꯤꯅꯤ ꯑꯃ ꯅ ꯍꯧꯒꯅꯤ ꯅꯇ
ꯎꯝ
ꯍꯟꯗꯛꯀꯤꯁꯤꯅꯗꯤ ꯂꯣꯏꯔꯝꯃꯅꯤ ꯀꯩꯅꯣꯗꯤ ꯃꯔꯨꯞꯇꯤ ꯍꯥꯏꯗꯤ ꯍꯟꯗꯛꯀꯤꯗꯒꯤꯗꯤ ꯃꯈꯥ ꯇꯥꯅ ꯆꯦꯡꯅꯒꯦꯗꯤ ꯐꯪ ꯑꯔꯣꯏꯕ ꯊꯕꯛ ꯇꯧꯕꯝꯗ ꯅꯠꯇꯅ
ꯑꯍ ꯃꯈꯥ ꯃꯥꯁꯇꯔ ꯇꯧꯕꯗꯕꯨꯗꯤ ꯑꯃꯅꯤꯒꯗꯤ ꯊꯦꯡꯅꯔꯛꯄꯁꯨ ꯌꯥꯏ
ꯃꯥꯁꯇꯔꯗꯕꯨꯗꯤ ꯊꯦꯡꯅꯔꯅꯤꯗꯅ ꯕ꯭ꯔꯣ ꯑꯩꯅ ꯍꯥꯏꯁꯤꯅ ꯍꯥꯏꯗꯤ ꯃꯥꯁ ꯍꯧꯖꯤꯅꯗꯤ ꯂꯥꯛ ꯖꯔꯅꯤ ꯑꯣꯏꯗꯣꯏꯅꯦꯕ ꯍꯥꯏꯗꯤ ꯊꯕꯛ ꯇꯧꯔꯒꯅ ꯊꯕꯛꯇ ꯊꯦꯡꯅꯔꯅꯤ
ꯑ ꯇꯧꯗꯔꯒꯅ ꯇꯧꯗꯕꯁꯨ ꯑꯗꯨꯝ ꯂꯥꯏꯟ ꯃꯥꯟꯅꯕꯔꯣꯝꯗ ꯆꯠꯈ꯭ꯔꯅꯤꯗꯅ ꯕꯤꯖꯅꯦꯁ ꯇꯧꯔꯒꯅ ꯇꯧꯋꯦ ꯅꯠꯇꯔꯥ
ꯑ ꯃꯥꯌꯦ ꯃꯥꯥꯏ ꯑꯗꯨꯝ ꯃꯁꯥꯏ ꯃꯁꯥꯏꯗ ꯂꯥꯏꯟꯗꯨꯗ ꯑꯗꯨꯝ ꯊꯦꯡꯅꯖꯔꯛꯇꯣꯏꯅꯦꯕ
ꯑꯥ ꯁꯨꯝ ꯍꯟꯗꯒꯤꯗꯣꯏꯅꯤꯅꯦ ꯑꯍꯥꯟꯕꯗ ꯃꯌꯥꯝ ꯈꯪꯅꯔꯝꯃꯤꯅꯤ ꯃꯤ ꯃꯤꯁꯨꯝ ꯃꯁꯤꯡ ꯇꯝꯗꯨꯅ ꯃꯥꯏ ꯃꯥꯏ ꯂꯥꯏꯟ ꯆꯠꯅꯒꯤꯅꯤ ꯑ ꯂꯝꯕꯤꯖꯦ ꯑꯃꯇꯪꯗꯒꯤ ꯌꯨꯝ ꯑꯃꯗꯒꯤ ꯃꯤ ꯃꯌꯥꯝ ꯃꯥꯏ ꯃꯥꯏ ꯆꯠꯅꯒꯤꯕꯒꯨꯝꯕꯅꯦꯕ
ꯎꯝ ꯂꯦꯠ ꯀꯣꯅ ꯀꯩꯅꯣꯅꯠ ꯍꯛ ꯐꯖꯅ ꯀꯩꯅꯣ ꯇꯧ ꯂꯣꯏꯅꯔꯒꯕꯨꯗꯤ ꯋꯥꯅꯄꯨꯂꯠꯄꯗ ꯈꯣꯏꯖꯦ ꯍꯥꯏꯒ ꯅꯠꯇ꯭ꯔꯒꯗꯤ ꯑꯗꯨꯝ ꯃꯁꯥꯏ ꯃꯁꯥꯏ ꯂꯥꯏꯟ ꯁꯨꯠꯅꯒꯤꯟ